ꯑꯂ
ꯑ ꯍꯂꯣ ꯑꯁ ꯅꯣꯏꯕꯨ ꯃꯄꯥꯗ ꯊꯝꯃꯦ ꯅꯣꯏꯕꯨ ꯀꯣꯜ ꯇꯧꯕ ꯌꯥꯝ ꯅꯨꯡꯉꯥꯏꯌꯦ ꯑꯩ ꯑꯁ ꯏꯃꯥꯟꯅꯕꯤ ꯑꯃ ꯑꯀꯪꯕꯗꯣ
ꯑꯥ
ꯐꯖꯅ ꯇꯥꯗꯦ ꯅꯣꯡꯉꯣꯏꯗꯗꯤ ꯑꯗꯨꯃꯥꯏꯅ ꯇꯧꯗꯔꯥ ꯍꯥꯏꯕꯗꯤ ꯚꯣꯂ꯭ꯌꯨꯝꯗꯣ
ꯇꯥꯎꯗꯦ ꯌꯥꯝ ꯅ ꯋꯥꯗꯩ ꯌꯥꯝ ꯐꯥꯏ
ꯅꯦ ꯅꯦꯋꯥꯇ ꯑꯩꯗꯤ ꯑꯩ ꯑꯗꯨꯗꯤ ꯑꯩꯒꯤ ꯐꯣꯟꯒ ꯃꯥꯒꯤ ꯐꯣꯟꯗꯣ ꯆꯅꯥ ꯗꯕꯔ ꯐꯨꯜ ꯚꯣꯂꯌꯨꯝ ꯊꯝꯃꯁꯨꯀꯣ ꯃꯥꯒꯤ ꯃꯈꯣꯟꯗꯣ ꯐꯖꯅ ꯇꯥꯗꯦꯕ
ꯉꯁꯥꯏ ꯍꯥꯏꯗꯤꯀꯣ ꯃꯥꯒꯤ ꯐꯣꯟꯗ ꯑꯩꯒꯤ ꯈꯨꯟ ꯈꯣꯟꯗ ꯏꯀꯣꯗ ꯆꯠꯂꯦ ꯆꯠꯂꯦ ꯔꯤꯛꯅ ꯈꯪ
ꯑꯁ
ꯑꯩꯗꯤ ꯃꯥꯕꯨ ꯐꯣꯟ ꯇꯧꯔꯗꯤ ꯌꯥꯝꯅ ꯃꯨꯟꯅ ꯇꯥꯕꯅꯦ ꯅꯠꯇ꯭ꯔꯗꯤ ꯐꯖꯅ ꯇꯥꯗꯕ
ꯑꯣ
ꯀꯗꯥꯏ ꯆꯠꯂꯤꯕꯅꯣ
ꯗꯨꯀꯥꯟ ꯆꯑꯅꯦ ꯑꯩꯒꯤ ꯅꯨꯄꯥꯒꯤ ꯂꯦꯕꯔꯁꯤꯡ ꯂꯦꯕꯔ ꯊꯁꯤꯡꯒꯣ ꯀꯔꯤꯒꯤꯔ ꯈꯪꯗꯦ ꯐꯤꯠꯅꯦꯁꯗꯣ ꯂꯧꯕ ꯆꯠꯂꯣ ꯍꯥꯏꯅꯤ
ꯑꯣ ꯇꯤ ꯑꯗꯨ ꯑꯣꯏꯔꯗꯤ
ꯑ
ꯀꯩꯅꯣꯅ ꯁꯣꯛꯄ ꯑꯣꯏꯔꯝꯒꯅꯤ
ꯑꯥ
ꯅ ꯆꯥꯎꯥꯎꯊꯤ ꯆꯥꯔꯕ
ꯑꯩ ꯆꯥꯗ꯭ꯔꯤ ꯑꯩꯈꯣꯏ ꯃꯣꯏ ꯂꯥꯛꯀ꯭ꯔꯦꯕꯒꯤꯀꯣ ꯑꯩꯗꯤ ꯑꯩꯈꯣꯏꯗꯤ ꯆꯥꯕꯗꯤ ꯂꯣꯏꯔꯦ ꯍꯧꯖꯤꯛ ꯑꯩ ꯊꯣꯡꯕ ꯂꯣꯏꯔꯒ ꯆꯠꯂꯤ ꯃꯣꯏ ꯑꯍꯨꯝꯅꯦ ꯂꯦꯕꯔꯁꯤꯡꯗꯣ ꯌꯥꯝ ꯇꯜꯂꯦ
ꯀꯔꯤꯖꯥ
ꯑꯗꯥꯎ
ꯎ ꯃꯣꯏꯕꯔ ꯃꯣꯏ ꯊꯕꯛ ꯇꯧꯕꯁꯤꯡꯗꯣ ꯀꯗꯥꯏꯗ ꯇꯨꯝꯕ꯭ꯔꯥ
ꯑꯥꯠ ꯄꯨꯗ ꯇꯨꯝꯃꯤꯅꯦ ꯅꯣꯏ ꯈꯨꯟꯗ ꯁꯟꯇ꯭ꯔꯤ ꯂꯩꯕꯁꯤꯡꯗꯣ
ꯎꯝ
ꯄꯨꯡ ꯃꯥꯄꯜ ꯇꯥꯕꯗꯤ
ꯆꯠꯍꯟꯗꯦ
ꯑꯗꯨꯗ ꯑꯗꯨꯒꯤ ꯌꯥꯝ ꯃꯣꯏ ꯅꯣꯏꯈꯟꯗꯣ ꯆꯠꯀꯅꯨ ꯍꯥꯏ ꯍꯥꯏ ꯐꯕ ꯑꯗꯨ ꯑꯩꯒꯤ ꯌꯨꯝꯗ ꯇꯨꯝꯈ꯭ꯔꯦ ꯇꯨꯝꯕ
ꯑꯣ ꯑꯁꯃꯦ ꯂꯥ ꯑꯦ ꯌꯥꯝꯃꯅꯨꯡꯃꯍꯦ
ꯑ ꯍꯈꯣꯏ ꯐꯗꯗꯤ ꯂꯥꯎꯇꯔꯅꯦ
ꯍꯧꯖꯤꯛꯅ ꯂꯥꯛꯑꯦ ꯍ ꯆꯠ ꯆꯂ ꯆꯠ ꯆ ꯍꯨꯏ ꯂꯥꯑ ꯍꯦ ꯍꯏꯅꯦ
ꯍꯣꯏ ꯍꯣꯏꯁꯨ ꯃꯩꯇꯩꯂꯣꯟ ꯈꯪꯕꯅꯤ
ꯑꯩ ꯀꯩꯅꯣꯒ ꯌꯥꯝꯅ ꯊꯨꯑꯦꯍꯦ ꯅꯣꯏ ꯑꯅꯤ ꯊꯕꯛ ꯇꯧꯕꯗꯣ
ꯎꯝ
ꯍꯧꯖꯤꯛ ꯅꯪꯏꯅꯤ ꯍꯧꯖꯤꯛ ꯑꯩꯈꯣꯏ ꯑꯅꯤ ꯊꯕꯛ ꯇꯧꯔꯒ ꯍꯦꯛ ꯂꯣꯏꯔꯒ ꯑꯩ ꯑꯃꯨꯛ ꯊꯕꯛ ꯇꯧꯁꯦꯅ ꯀꯣꯜ ꯇꯧꯕꯅꯦꯕ ꯑꯣ ꯅꯪꯕꯨ ꯅꯪꯒ ꯊꯕꯛ ꯇꯧꯃꯤꯟꯅꯕ ꯃꯥꯜꯂꯦ ꯌꯥꯝ ꯊꯨꯋ ꯐꯥꯁ ꯐꯥꯁ ꯀꯥꯏꯅꯣ ꯃꯥꯏꯁ
ꯎꯝ
ꯄꯈꯤ ꯄꯅꯦ
ꯑꯣ
ꯑꯁ ꯃꯛ ꯀꯗꯧꯕꯣ ꯃꯥꯂꯦ ꯃꯛ ꯑꯁ
ꯎꯝ
ꯊꯝꯂꯣꯏꯁꯤꯦꯔꯥ
ꯑꯥ
ꯁꯝ ꯂꯣꯏꯁꯤꯦꯔꯥ ꯍꯥꯏꯕꯅꯤꯗ
ꯄꯨꯔꯤ ꯈꯥꯟꯨꯅꯤ
ꯁꯟꯗꯤꯤ ꯃꯣꯅ
ꯑꯣ
ꯎꯝ ꯁꯟꯁꯤꯡꯗꯣꯀꯣ ꯐꯣꯏꯔꯦꯧ ꯆꯥꯕꯀꯣ ꯇꯥꯕ
ꯇꯥꯌꯦ ꯇꯥꯌꯦ ꯗꯨꯀꯥꯟ ꯆꯕꯗꯨꯣ ꯋꯥꯔꯤꯗ
ꯎꯝ ꯒ꯭ꯌꯥꯟ ꯇꯥꯗ꯭ꯔꯦ ꯑꯁ ꯉꯁꯥꯏꯗꯣ ꯑꯩꯁꯦ ꯊꯕꯛ ꯇꯧꯕꯗꯣ ꯑꯁꯤ ꯃꯄꯥꯟꯗ ꯐꯝꯃꯒ ꯇꯧꯋꯦꯕ
ꯑ ꯑꯣ
ꯊꯕꯛ ꯇꯧꯕꯗꯣ ꯃꯄꯥꯟꯗ ꯐꯝꯃꯒ ꯇꯧꯕꯗꯣ ꯏꯃꯥꯗꯨꯀꯣ ꯂꯥꯛꯑꯒ ꯂꯦꯞꯄꯒ ꯅꯣꯛꯄꯗꯣ ꯍꯥꯏꯕꯗꯤ ꯍꯥꯏꯕꯗꯤ ꯃꯩꯇꯩꯂꯣꯟ ꯉꯥꯡꯕꯅꯤꯅ ꯀꯣ ꯂꯦꯞꯄꯒ ꯑꯩꯕꯨ ꯌꯦꯡꯉꯒ ꯅꯣꯛ
ꯑꯦ ꯑꯩꯈꯣꯏ ꯑ ꯑꯃ ꯎ ꯆꯥꯎꯕꯗꯣ ꯑꯩꯈꯣꯏ ꯅꯨꯄꯥꯒꯤ ꯃꯕꯨꯡ ꯑꯃ ꯂꯩꯕꯗꯣ ꯈꯥꯎ꯭ꯔꯥ ꯅꯣꯏꯒꯤ ꯀ꯭ꯂꯥꯁ ꯃꯒꯤ ꯅꯨꯄꯤꯒꯤ ꯅꯨꯄꯥꯗꯣ ꯑꯩꯁꯦ ꯉꯁꯥꯏ ꯑꯀꯪꯕ ꯎ ꯑꯀꯪꯕꯗ ꯀ ꯀꯣ ꯇꯧꯕ ꯀꯥꯟꯗꯀꯣ ꯃꯥꯗꯣ ꯈꯪꯕꯒꯤ ꯑꯣꯏꯔꯣꯏ ꯑꯣꯏꯔꯛꯛꯇꯁꯨ ꯑꯣꯏꯔ ꯂꯣꯏ ꯍꯥꯏꯅꯦ ꯑꯩꯕꯨ ꯌꯥꯝ ꯁꯥꯎꯅꯤꯡꯕ ꯃꯤ ꯃꯤ ꯌꯥꯝ ꯆꯤꯡꯉꯦ ꯄꯩꯁꯥ ꯌꯥꯝ ꯌꯥꯝ ꯂꯧꯊꯣꯛꯈ꯭ꯔꯦ ꯍꯥꯏꯔꯒ ꯑꯗꯨꯝ ꯇꯨꯝ ꯂꯩꯅꯤ ꯑꯩꯁꯨꯒꯣ ꯍꯥꯏꯕꯗꯣ ꯈꯪꯗꯕꯒꯤ ꯑꯁ ꯌꯥꯝ ꯇꯜꯜꯂꯤꯅꯦ ꯑꯗꯨꯁꯨ ꯄꯩꯁꯥꯗꯤ ꯄꯥꯝꯕ
ꯎꯝ
ꯑꯗꯨꯣꯒꯤ ꯅꯪꯒꯤꯗꯤ ꯑꯁ ꯑꯁꯤꯒꯤꯅꯦ ꯑꯩ ꯉꯁꯥꯏ ꯃꯔꯨꯞ ꯃꯔꯨꯞ ꯍꯥꯏꯕꯗꯣ ꯅꯪꯒꯤ ꯃꯔꯨꯝꯒꯤ ꯄꯩꯁꯥꯗꯤ ꯌꯥꯝ ꯖꯤꯔꯣ ꯇꯧꯋꯦꯗ ꯗꯦꯠ ꯂꯩꯇꯦꯗ ꯅꯗꯨ꯭ꯔꯣ
ꯃꯥꯅꯦ ꯃꯥꯅꯥꯂꯦꯅꯥꯂꯦ
ꯎ
ꯎꯝ ꯎꯝ ꯅꯣꯏ ꯉꯁꯤ ꯌꯨꯝ ꯀꯔꯤ ꯀꯔꯤ ꯀꯂꯔ ꯁꯪꯒꯦ
ꯑꯣꯔꯦꯟꯖꯅꯦ
ꯍ
ꯍꯣꯔꯦꯟ ꯑꯩꯈꯣꯏꯒꯤ ꯆꯟꯟꯅ ꯀꯆꯟ ꯀ ꯆꯥꯟꯅꯣ ꯑꯣꯔꯦꯟꯖ ꯑꯣꯔꯦꯟꯖ ꯑꯣꯔꯦꯟꯖ ꯅꯠꯇꯦꯗ ꯗꯗꯥꯜ ꯑꯣꯔꯦꯟꯖ ꯍꯥꯏꯕ꯭ꯔꯥ ꯈꯪꯖꯁꯨ
ꯁ ꯐꯖꯕ꯭ꯔꯥꯅꯦ ꯑꯗꯨ ꯃꯆꯨ
ꯈꯪꯉꯦ ꯐꯖꯕ꯭ꯔꯥ ꯐꯖꯗ꯭ꯔꯥ ꯑꯗꯨꯝ ꯇꯥꯏꯈ꯭ꯔꯦ
ꯀꯅꯥ ꯀꯅꯥ ꯇꯩꯕ꯭ꯔꯥ
ꯏꯆꯦ ꯑꯩ ꯃꯥꯒꯤ ꯃꯅꯥꯎꯅꯨꯄꯥ
ꯅ ꯍꯣꯝ
ꯎꯝ ꯌꯥꯝ ꯋꯥꯏꯅꯦ ꯑꯩꯁꯦ ꯑ ꯃꯣꯏ ꯑꯩꯒꯤ ꯏꯅꯦꯗꯣ ꯑꯗꯨꯅꯦꯏ ꯍꯥꯏꯕꯗꯣ ꯏꯃꯥꯗꯤ ꯃꯥꯒꯤ ꯈꯨꯠ ꯅꯥꯕꯒꯤ ꯀꯩꯁꯨ ꯇꯧꯗꯦ
ꯑꯣ
ꯂꯎ ꯆꯕ ꯀꯥꯟꯗꯒꯣ ꯖꯤꯔꯥ ꯃꯥ ꯇꯧꯕ
ꯑꯁ ꯐꯁꯦ ꯁꯥꯥꯎꯕꯅ ꯇꯥꯂꯦ ꯍꯦ
ꯀ ꯏꯁꯡꯅꯣꯅꯦ ꯅꯣꯏ
ꯑꯁ ꯉꯁꯤ ꯑꯩꯈꯣꯏꯒꯤ ꯌꯦꯟꯁꯥꯡꯁꯦ ꯑꯂꯨꯒ ꯗꯗꯥꯁꯀꯨꯠꯀ ꯁꯥ ꯑꯀꯪꯕ
ꯑꯣꯅꯦ ꯑꯗꯨꯗꯤ
ꯎꯝ ꯍꯥꯎꯗꯤ ꯍꯥꯎ
ꯍꯌꯦꯡ ꯅꯣꯏꯒꯤ ꯏꯃꯥꯟꯅꯕꯤ ꯀꯥꯡꯃꯤꯗꯣ
ꯎꯝ
ꯉꯥꯏ ꯆꯠꯀꯅꯤ ꯍꯥꯏꯅꯦ
ꯎ ꯑꯁꯤ ꯑꯩꯈꯣꯏ ꯌꯨꯝ ꯃꯈꯥꯒꯤꯗꯣ ꯑꯩꯈꯣꯏꯁꯨ ꯃꯈꯥ ꯍꯥꯏꯕꯗꯤ ꯑꯁꯤꯃꯈꯣꯏ ꯅꯠꯇꯕ ꯑꯁꯤ ꯑꯃ ꯑꯩꯈꯣꯏ ꯂꯩꯁꯥꯕꯤ ꯑꯗꯣ ꯑꯩꯁꯨ ꯅꯍꯥꯟ ꯈꯩ ꯅꯥꯗ꯭ꯔꯤꯉꯩꯗ ꯑꯁ ꯃꯣꯏ ꯂꯧꯜꯂꯤꯉꯗꯤ ꯆꯠꯀꯦꯅ ꯈꯟꯕꯅꯦꯕ ꯑꯗꯨꯕꯨ ꯑꯁ ꯏꯁꯥ ꯉꯝꯃꯛꯇꯕꯒꯤ ꯆꯠꯅꯤꯡꯉꯥꯏꯁꯨ ꯍꯧꯖꯤꯛ ꯈꯤꯇꯪꯗꯤ ꯐꯔꯦ ꯑꯗꯨꯕꯨ ꯈꯤꯇꯪ ꯐꯕ ꯀꯥꯟꯗ ꯑꯃꯨꯛ ꯆꯠꯂꯒ ꯋꯥꯔꯗꯤ ꯑꯃꯨꯛ ꯍꯦꯟꯅ ꯀꯩꯅꯣ ꯅꯥꯒꯗ꯭ꯔꯅ ꯀꯤꯕꯀꯣ ꯑꯗꯨꯒꯤ
ꯏꯃꯥꯁꯨ ꯑꯩꯁ ꯌꯥꯝ ꯂꯣꯏꯅ ꯇꯧ ꯍꯧꯈ꯭ꯔꯦꯅꯦ ꯃꯥꯁꯨ ꯉꯁꯥꯏ ꯑꯩꯀꯣ ꯇꯧꯕꯀꯣ
ꯉꯁꯥꯏ ꯑꯌꯨꯛ ꯑꯌꯨꯛ ꯑꯩ ꯍꯧꯒꯠꯄꯒ ꯉꯁꯤꯗꯤ ꯑꯩ ꯑꯩꯒꯤ ꯐꯣꯟꯁꯦ ꯌꯦꯡꯕ ꯅꯪꯗ꯭ꯔꯦꯕ ꯌꯨꯝꯗ ꯊꯥꯕ ꯀꯔꯤ ꯀꯔꯤ ꯀꯔꯤ ꯀꯔꯤ ꯂꯣꯏꯔꯒ ꯏꯃꯥꯅ ꯅꯕꯣꯛꯇꯣꯡꯉꯝꯗꯦ ꯍꯥꯏꯌꯦ ꯆꯠꯂꯣ ꯌꯦꯡꯉꯣ ꯍꯥꯏꯕꯒꯤ ꯑꯩ ꯆꯠꯂꯦ ꯆꯠꯂꯒ ꯆꯥꯛ ꯆꯥꯔꯕ ꯍꯥꯏꯔꯒ ꯆꯥꯛꯁꯨ ꯆꯥꯗꯦ ꯍꯥꯏ ꯉꯁꯥꯏ ꯑꯩꯕꯨꯡ ꯏꯟꯒꯨꯝꯕꯗ ꯆꯠꯄꯗꯣ ꯆꯥꯛꯆꯥꯥꯗꯦ ꯍꯥꯏꯕꯒꯤ ꯌꯦꯔꯨꯝꯒ ꯌꯦꯔꯨꯝ ꯐꯨꯠꯂꯒ ꯌꯦꯔꯨꯝꯗꯣ ꯐ ꯄꯤꯒꯦ ꯍꯥꯏꯔꯒ ꯃꯥꯗꯣ ꯍꯥꯞꯕꯦꯜ ꯇꯧꯕꯤꯌꯣ ꯍꯥꯏꯕꯀꯣ ꯑꯩꯅ ꯌꯦꯔꯨꯝ ꯍꯥꯎ ꯕꯣꯏꯜ ꯇꯧꯔꯒ ꯊꯨꯝꯉ ꯄꯤꯔꯦ ꯑꯗꯨꯒ ꯑꯦ ꯑꯄꯕꯣꯡꯅ ꯊꯨꯝ ꯀꯩꯅꯣ ꯒ꯭ꯂꯨꯀꯣꯁ ꯄꯨꯔꯛꯄꯒꯤ ꯒ꯭ꯂꯨꯀꯣꯁꯁꯨ ꯊꯥꯛꯍꯜꯂꯣ ꯍꯥꯏꯔ ꯂꯒ꯭ꯂꯨꯀꯣꯁꯨ ꯁꯦꯝꯕꯤꯔꯦ
ꯑꯩ ꯉꯁꯥꯏ ꯏꯗꯀꯣ ꯃꯥꯒꯤꯦ ꯑꯗꯨꯗꯕ ꯂꯧꯕꯤꯌꯣ ꯍꯥꯏꯕ ꯇꯧꯒꯦ ꯍꯥꯏꯕ ꯈꯪꯅ ꯅꯪ ꯍꯥꯏꯌꯣ ꯏꯃꯥꯒꯤꯗꯣ ꯇꯨꯝꯕ ꯌꯥꯝ ꯀ ꯀꯅꯣ ꯇꯧꯈ꯭ꯔꯦꯅꯦ
ꯃꯦꯇ꯭ꯔꯦꯁ꯭ꯔꯥ
ꯑꯣ ꯑꯦꯖꯥꯝ ꯆꯥꯕ ꯐꯥꯟꯂꯒꯣ ꯃꯥ ꯃꯥꯗ ꯑꯩꯈꯣꯏꯅ ꯃꯥꯕꯨ ꯂꯧ ꯍꯥꯏꯔꯗꯤ ꯂꯧꯔꯔꯣꯏ ꯏꯁꯥ ꯃꯥꯟꯒꯅꯤ ꯍꯥꯏꯒꯅꯤ ꯑꯗꯨꯒꯤ ꯏꯅꯦꯗ ꯑꯃ ꯂꯧꯑꯣ ꯍꯥꯏꯕ ꯃꯥꯁꯨ ꯌꯥꯝ ꯁꯣꯟꯈ꯭ꯔꯦ ꯍꯥꯏꯕ
ꯑꯣ ꯍꯥꯏꯕꯤꯒꯦ
ꯇꯅꯅꯨꯡꯉ ꯍꯥꯏ꯭ꯔꯦ ꯃꯥꯦ
ꯀꯩꯅꯣ ꯑꯩ ꯏꯁꯤꯡ ꯏꯁꯤꯡꯒ ꯁꯤꯡꯒꯥ ꯀꯩꯅꯣ ꯈꯣꯏꯒꯤ ꯍꯅꯤꯗꯣ ꯑꯗꯨꯒ ꯀꯩꯅꯣ ꯇꯧꯔꯒ ꯐꯨꯠꯄꯤꯒꯦ ꯊꯛꯅꯤꯡꯕ꯭ꯔꯥ ꯍꯥꯏꯔꯒ ꯑꯁ ꯑꯗꯨ ꯊꯛꯅꯤꯡꯗ꯭ꯔꯦ ꯍꯥꯏꯕꯒꯤ ꯑꯩꯁꯨ ꯉꯥꯏꯍꯥꯛꯇꯪ ꯂꯩꯔꯒ ꯔꯨꯝꯗꯣ ꯇꯩꯕꯤꯔ ꯑꯩꯁꯨ ꯑꯃꯨꯛ ꯍꯜꯂꯦꯕ
ꯑꯩꯁꯨꯕꯣ ꯌꯥꯝ ꯁꯥꯎꯅꯤꯡꯉ ꯑꯩꯈꯣꯏ ꯑ ꯅꯨꯄꯤ ꯑꯃ ꯎ ꯂꯩꯕꯗꯣ ꯉꯁꯥꯏ ꯅꯅꯥꯍꯅꯗꯤ ꯑꯩꯈꯣꯏ ꯅꯨꯗꯤ ꯑꯃ ꯂꯩꯕꯗꯣ ꯅꯅ ꯑꯩꯣꯏ ꯑꯩꯒꯤ ꯏꯆꯟ ꯑꯃ ꯂꯩꯕꯗꯣ ꯑꯥꯗ ꯂꯩꯕꯗꯣ ꯉꯁꯥꯏ ꯑꯩꯅ ꯃꯥꯗ ꯀꯣꯜ ꯇꯧꯅꯤꯡꯉꯦ ꯍꯥꯏꯕ ꯃꯕꯤꯗꯣ
ꯑꯣ ꯑꯣ
ꯃꯥꯁꯨ ꯍꯦꯛ ꯂ ꯂꯥꯛꯑꯗꯤ ꯏꯃꯥꯒꯤ ꯔꯨꯝꯗ ꯌꯥꯝ ꯁꯦꯡꯗꯣꯛꯕ ꯇꯧ ꯑꯩ ꯌꯥꯝ ꯁꯥꯎꯅꯤꯡꯉꯦ ꯃꯣꯏ ꯑꯗꯨꯝ ꯆꯠꯂꯒꯦ ꯆꯠꯂ ꯀꯥꯟ ꯍꯥꯏꯗꯤ ꯑꯩꯈꯣꯏ ꯏꯃꯅ ꯂꯩꯇ꯭ꯔꯁꯨ ꯑꯗꯨꯝ ꯑꯗꯨꯝ ꯄꯤꯔꯤꯀꯣ ꯄꯩꯁꯥꯗꯣ ꯑꯗꯨꯒꯤ ꯃꯣꯏ ꯂꯥ
ꯂꯥꯛꯀꯗ꯭ꯔꯥ ꯍꯥꯏꯔꯒ ꯑꯁ ꯂꯥꯛꯄ ꯀꯩꯅꯣ ꯌꯥꯝꯅ ꯇꯧꯋꯦ ꯍꯥꯏ ꯒꯥꯔꯤ ꯂꯩꯇꯦ ꯀꯩꯅꯣ ꯀꯔꯤ ꯀꯔꯥ ꯈꯣꯠꯂꯤꯦ ꯍꯥꯏ ꯍꯥꯏꯕ
ꯎꯝ ꯉꯔꯥꯡꯗꯣ ꯑꯩ ꯏꯃꯥꯗ ꯌꯨꯝ ꯌꯨꯝꯗ ꯂꯩꯕ ꯀꯥꯟꯗꯀꯣ ꯃꯥꯅꯁꯨꯣ ꯄꯩꯁꯥ ꯄꯨꯂꯞ ꯁ ꯁ ꯁ ꯂꯥꯍꯧꯔꯗꯤ ꯅꯪꯒꯤ ꯏꯄꯥ ꯅꯣꯏ ꯑꯅꯤꯒꯤ ꯋꯥꯁꯤꯡ ꯑꯃꯗꯤ ꯂꯩꯔꯣ ꯎꯝ ꯃꯣꯏꯕꯨ ꯁꯨꯅꯤꯡꯉꯥꯏ ꯂꯧ ꯂꯩꯗꯕꯒꯤꯀꯣ ꯑꯗꯨꯁꯨ ꯂꯧꯔꯗꯤ ꯍꯈꯣꯏ ꯌꯨꯝꯗ ꯑꯃ ꯂꯩꯕ ꯑꯥ ꯑꯗꯨꯒꯤ ꯑꯩꯗꯣ ꯀꯔꯤꯅꯣ ꯈꯜꯂꯒ ꯃꯣꯏꯗꯤ ꯑ ꯐ꯭ꯔꯤꯖ ꯂꯩꯕꯗꯣ
ꯎꯝ
ꯊꯛ ꯐꯥꯎ ꯁꯥꯎꯋꯤꯅꯦ ꯑꯩ ꯌꯥꯝ ꯅꯨꯡꯉꯥꯏꯇꯦ
ꯑꯣꯁ ꯏꯁꯤꯡ ꯊꯛꯄ꯭ꯔꯥ ꯏꯁꯤꯡ ꯊꯛꯄꯗ
ꯑꯩꯈꯣꯏ ꯂꯥꯛꯄ ꯀꯥꯟꯗꯒꯣ ꯃꯣꯏ ꯕꯨꯇꯧꯗꯣ ꯊꯛꯂꯗꯤ ꯑꯗꯨꯝ ꯊꯝꯕꯗꯤ ꯁꯥꯎꯒꯅꯤ ꯍꯥꯏꯕ ꯑꯗꯨ ꯉꯔꯥꯡꯁꯨ ꯑꯩꯒꯤ ꯑꯩꯈꯣꯏ ꯏꯄꯥ ꯃꯣꯏꯗꯤ ꯐꯦꯟ ꯑꯃꯈꯛꯇ ꯂꯩꯌꯦꯀꯣ ꯑꯃꯗꯣ ꯐꯦꯟꯗꯣ ꯑꯗꯨꯒꯤ ꯑꯩꯅ ꯑꯩꯈꯣꯏ ꯏꯆꯟꯅꯨꯄꯤꯒꯤ ꯔꯨꯝꯗ ꯐꯤꯌꯥꯔ ꯑꯃ ꯐꯤꯔꯤ ꯂꯩꯕꯗꯣ ꯃꯈꯣꯟꯅꯤꯌꯥꯝ ꯇꯧꯕꯗꯨ
ꯎꯝ
ꯑꯗꯨꯗ ꯐꯨꯠꯂꯒ ꯎ ꯇꯧꯁꯤ ꯍꯥꯏꯔꯒ ꯏꯃꯥꯗ ꯂꯧꯒꯅꯨ ꯁꯥꯎꯒꯅꯤ ꯍꯥꯏꯌꯦ ꯏꯃꯥꯕꯨꯁꯨ ꯌꯥꯝ ꯅꯨꯡꯁꯤ
ꯑꯁ
ꯑꯩꯅ ꯏꯄꯥꯗꯨꯁꯨ ꯄꯩꯁꯥ ꯄꯩꯁꯥ ꯂꯩꯔꯗꯤ ꯅꯪꯒꯤꯁꯨ ꯒꯨꯗꯔꯦꯁ ꯑꯃꯗꯤ ꯂꯧꯔꯣ ꯍꯥꯏꯌꯦ ꯀꯕꯤ ꯑꯃꯇꯁꯨ ꯍꯥꯎꯗꯅꯦ
ꯈꯪꯗ ꯀꯃꯥꯏꯅ ꯇꯧꯕ꯭ꯔꯥ ꯃꯥꯒꯤꯁꯦꯀꯣ ꯒ꯭ꯌꯥꯟ ꯇꯥꯗꯅꯦ
ꯎꯝ ꯈꯃꯤꯉꯥꯏꯁꯣꯂꯗ꯭ꯔꯦꯅꯤ ꯃꯥꯅꯤ
ꯍꯧꯖꯤꯛ ꯃꯥ ꯌꯨꯝ ꯄꯥꯜꯂꯗꯤ ꯃꯥꯒꯤ ꯅꯨꯄꯤꯅ ꯌꯦꯡꯕ ꯌꯥꯏꯕ ꯑꯕꯣꯛꯕꯨ
ꯎꯝ
ꯍꯧꯖꯤꯛ ꯀꯩꯅꯣꯒꯤ ꯀꯩꯅꯣ ꯃꯃꯥꯗꯤ ꯌꯥꯝꯅ ꯇꯜꯂꯦꯕ ꯑꯩ ꯋꯥ ꯋꯥ ꯉꯥꯡꯃꯟꯕ ꯉꯥꯃꯤꯟꯅꯗꯦ ꯑꯕꯣꯒ ꯑꯗꯨꯕꯨ
ꯏꯃꯥ ꯏꯃꯥ